ꯍꯜꯂꯣ
ꯇꯔ ꯇꯥꯔꯕꯣ ꯍꯜꯂꯣ
ꯇꯥꯏꯌꯦ
ꯑꯣ ꯑꯗꯨꯝ ꯍꯧꯅ ꯇꯥꯕ꯭ꯔꯥ ꯍꯧꯅ ꯇꯥꯕ꯭ꯔꯥ ꯑꯗꯨꯝ ꯇꯥꯏꯌꯦ ꯇꯥꯏ
ꯎ ꯀꯩꯗꯧꯔꯤꯅꯣ
ꯀꯩ ꯀꯩ ꯏꯟꯖꯥꯡ ꯆꯥꯔꯒꯦ ꯍꯧꯖꯤꯛ ꯁꯨꯝ ꯑꯗꯨꯝ
ꯉꯁꯤ ꯑꯍꯣ ꯅꯪ ꯀꯣꯟꯖꯦꯜꯒ ꯁꯦꯡꯅ ꯇꯥꯗꯦ